ꯃꯔꯛ ꯇ
ꯇꯥꯕ ꯃꯔꯨꯞ
ꯑꯣ ꯑꯩ ꯇꯥꯔꯦ ꯇꯥꯔꯦ ꯃꯔꯨ ꯑꯩꯅ ꯉꯥꯡꯕꯁꯤ ꯇꯥꯕ꯭ꯔꯣ
ꯇꯥꯏ ꯇꯥꯏ ꯍꯟꯗꯛꯇꯤ ꯈꯔ ꯁꯦꯡ ꯑ ꯑꯣ ꯁꯦꯡꯉꯦ ꯁꯦꯡꯅ ꯇꯥꯔꯦ
ꯐꯔꯦ ꯑꯗꯨꯗꯤ ꯃꯔꯨꯞ ꯃꯔꯨꯞꯁꯤ ꯀꯣ ꯑꯩꯉꯣꯟꯗ ꯐꯣꯟ ꯇꯧꯔꯛ ꯇꯕꯁꯨ ꯀꯨꯏꯔꯦ ꯑꯁ ꯁꯤꯕꯨ ꯏꯊꯥ ꯊꯥꯖꯗꯅ ꯇꯧꯔꯛꯏꯁꯦ ꯀꯩ ꯂꯩꯔꯒꯦ
ꯑꯁ ꯃꯔꯨꯞ ꯑꯗꯨꯅꯦ ꯍꯟꯗꯛꯁꯤ ꯊꯕꯛꯁꯤ ꯆꯤꯟꯃꯟꯕꯅꯀꯣ ꯃꯔꯨꯞ ꯀꯣꯜꯁꯤ ꯇꯧꯔꯛꯄ ꯐꯪꯗ꯭ꯔꯕꯅꯦ ꯉꯁꯤ ꯉꯥꯛꯇꯪꯪ
ꯑꯦ ꯃꯔꯨꯞꯄꯨ ꯍꯟꯗꯛꯁꯤ ꯀꯩ ꯇꯧꯔꯒꯦ ꯑꯅꯥ ꯑꯌꯦꯛꯀ ꯌꯥꯎꯔꯕꯣ ꯀꯔꯝꯍꯥꯏꯅ ꯇꯧꯔꯒꯦ ꯈꯨꯗ‌ꯣꯡ ꯆꯥꯗꯕ ꯀꯩ ꯂꯩꯔꯒꯦ ꯃꯔꯨꯞ
ꯃꯔꯨꯞ ꯀꯩꯅꯣ ꯇꯧꯕ ꯌꯨꯝꯒꯤ ꯍꯅꯠꯇꯣ ꯑꯈꯣꯏ ꯏꯃꯥꯗꯣ ꯆꯤꯞꯄꯦ ꯆꯤꯞꯄꯦ ꯁꯨꯝ ꯅꯥꯕ ꯑꯗꯨꯒꯤ ꯑꯅꯥ ꯂꯥꯏꯌꯦꯡꯊꯪꯗ ꯁꯨꯝ ꯄꯨꯈꯠꯇꯅ ꯅꯨꯡꯇꯤ ꯈꯨꯗꯤꯡꯒꯤ ꯅꯣꯡꯃꯃꯨꯛ ꯄꯨ ꯅꯣꯡꯃꯃꯨꯛ ꯆꯠ ꯇꯧꯕ ꯊꯕꯛ ꯄꯪ ꯆꯤꯟ ꯆꯤꯜꯂ‌ꯦꯅ‌ꯦ ꯃꯔꯨꯞ
ꯑꯗꯨꯕꯨ ꯍꯥꯏꯗꯤ ꯀꯔꯤ ꯑꯣꯏ ꯀꯔꯤ ꯑꯣꯏꯅ ꯉꯝꯗ꯭ꯔꯤꯅꯣ ꯃꯔꯨꯞ ꯈꯣꯏ ꯏꯃꯥ ꯈꯣꯏ ꯃꯁꯥ ꯉꯝꯗꯦ ꯍꯥꯏꯔꯤꯁꯤꯕꯨ ꯀꯌꯥꯝ ꯂꯨꯕ ꯑꯣꯏ ꯆꯅꯣ ꯀꯃꯥꯏꯅ ꯇꯧꯕꯅꯣ
ꯃꯔꯨꯞ ꯀꯩꯅꯣꯅꯤꯗ ꯂꯥꯏꯅꯥ ꯍꯥꯏꯔ ꯇꯣꯛꯈꯤ ꯀꯩꯅꯣꯝ ꯂꯩꯕ ꯅꯠꯇꯦ ꯑꯍꯟ ꯑꯣꯏꯔꯛꯄꯒꯤꯀꯣ ꯆꯤꯕꯦꯠ ꯆꯤꯄꯦꯠ ꯆꯤꯄꯦꯠ ꯑꯗꯨ ꯅꯥꯕꯗꯣ ꯗꯥꯏꯕꯤꯇꯤꯁꯇꯤ ꯂꯩꯕꯀꯣ ꯑꯗꯨꯒꯤ
ꯃꯁꯥ ꯍꯦꯛꯇ ꯁꯣꯟꯊꯔꯛꯄ ꯑꯗꯨ ꯑꯍꯟꯁꯨ ꯑꯣꯏꯕꯅꯤꯅ ꯃꯁꯥ ꯁꯣꯟꯊꯔꯀꯥꯟꯗ ꯗꯥꯛꯇꯔꯗ ꯆꯠꯅꯤꯡꯉꯤꯅ ꯃꯣꯏ ꯍꯥꯏꯗꯤ ꯍꯥꯏꯗꯤ ꯋꯥꯈꯜ ꯄꯤꯛꯁꯤꯜꯂꯣꯏꯒꯤ ꯑꯗꯨꯒꯤ ꯁꯨꯝ ꯇꯧꯕ ꯑꯁ ꯑꯗꯨꯒꯤꯕꯨ ꯑꯩ ꯃꯔꯨꯞ ꯑꯩꯗꯤ ꯍꯟꯗꯛꯁꯤ ꯑꯅꯥ ꯂꯥꯏꯌꯦꯡ ꯁꯪꯁꯤ ꯌꯥꯝ ꯇꯣꯏꯅ ꯆꯠꯂꯤ ꯅꯣꯡꯃꯗ ꯑꯗꯨꯝ ꯈꯔꯒ ꯊꯟꯊ ꯆꯠꯄꯅꯤ ꯅꯨꯡꯊꯤꯟꯗ ꯑꯃꯨꯛ ꯆꯠꯅꯤ ꯅꯣꯡꯃ ꯑꯃꯨꯛ ꯂꯩꯔ ꯍꯜꯂꯛꯀꯅꯤ ꯑꯗꯩ ꯅꯣꯡ ꯅꯤ ꯌꯨꯝꯗ ꯂꯩꯅꯤ ꯅꯤ ꯅꯣꯡꯉꯥꯜꯂ ꯑꯃ ꯆꯠꯅꯤ ꯃꯔꯨꯞ ꯑꯗꯨꯅ ꯊꯕꯛꯁꯤ ꯆꯤꯟꯃꯟꯒꯤꯗꯅ ꯃꯔꯨꯞꯇꯨ ꯐꯣꯟꯒꯁꯤ ꯇꯣꯏꯅ ꯇꯧꯔꯛꯄ ꯉꯝꯗ꯭ꯔꯕꯅꯤ ꯃꯔꯨꯞꯑꯣꯏꯗꯤ ꯌꯨꯝꯒꯤ ꯑꯅꯥ ꯑꯌꯦꯛ ꯌꯥꯎꯇꯕ ꯅꯠꯇ꯭ꯔꯣ
ꯑꯣ ꯑꯩ ꯑꯅꯥ ꯑꯌꯦꯛꯁꯤ ꯀꯌꯥ ꯊꯣꯏꯅ ꯌꯥꯎꯗꯦ ꯍꯥꯏꯇꯥꯔꯦ ꯑꯩ ꯏꯁꯥ ꯑꯣꯏꯅ ꯈꯔ ꯅꯥꯕ ꯈꯣꯠꯄ ꯆꯤꯐꯦꯠ ꯆꯤꯐꯦꯠ ꯅꯥꯔꯤꯁꯤ ꯏꯁꯥ ꯈꯛꯇ ꯉꯥꯏꯔꯦ ꯑꯣ ꯃꯔꯨꯞ ꯑꯈꯣꯏꯁꯨ ꯑꯗꯨꯃꯥꯏꯅ ꯑꯅꯥ ꯑꯌꯦꯛ ꯌꯥꯎꯋꯦ ꯍꯥꯏꯔꯤꯗꯨꯕꯨ ꯅꯍꯥꯟꯅ ꯄꯥꯎ ꯅꯨꯡꯁꯨ ꯍꯥꯎꯇꯦ ꯍꯧꯖꯤꯛꯁꯤ ꯃꯔꯨꯞ ꯀꯃꯥꯏꯅ ꯇꯧꯔꯤꯒꯦ ꯂ ꯆꯠꯄ ꯈꯣꯠꯄꯗ ꯑꯣꯏꯔꯁꯨ ꯃꯔꯨꯞ ꯈꯛꯇꯅꯕꯨ ꯑꯗꯨꯝ ꯌꯥꯔꯤꯕ꯭ꯔꯣ
ꯑꯥ ꯃꯔꯨꯞ ꯍꯧꯖꯤꯛꯀꯤ ꯑꯣꯏꯅꯗꯤ ꯑꯗꯨꯝ ꯑꯩꯅ ꯉꯝꯅꯕ ꯉꯝꯅꯕ ꯑꯗꯨꯝ ꯌꯥꯅꯕ ꯌꯨꯝꯒꯤ ꯑꯉꯥꯡꯁꯤꯡꯅ ꯇꯧꯔꯒ ꯈꯔ ꯈꯔ ꯇꯧꯔꯤ ꯃꯔꯨꯞ ꯍꯌꯦꯡ ꯌꯥꯗ ꯌꯥꯔꯛꯇ꯭ꯔ ꯀꯥꯟꯗ ꯃꯔꯨꯞ ꯑꯣꯏꯗꯁꯨ ꯍꯥꯏꯔꯛꯇꯣꯏꯅꯤꯗ ꯍꯧꯖꯤꯛꯄꯨꯗꯤ ꯈꯔ ꯐꯔꯦ ꯌꯨꯝꯗ ꯑꯗꯨꯝ ꯂꯩꯔꯦ ꯗꯥꯛꯇꯔꯅꯁꯨ ꯀꯩꯁꯨ ꯇꯧꯔꯔꯣꯢ ꯈꯣꯠꯂꯔꯣꯢ ꯍꯥꯏꯌꯦꯕꯀꯣ
ꯑꯗꯨꯠꯇꯅ ꯁꯨꯝ ꯌꯨꯝꯗ ꯁꯦꯕꯥ ꯁꯦꯕꯤ ꯇꯧꯔꯒ ꯅꯨꯡꯉꯥꯏꯅ ꯃꯥꯅ ꯆꯥꯅꯤꯡ ꯆꯥꯅꯤꯡꯕꯗꯨ ꯆꯥꯍꯜꯂꯒ ꯊꯣꯡꯕꯤꯔꯒ ꯃꯥꯅ ꯑꯄꯥꯝꯕꯗꯨ ꯇꯧꯕꯅ ꯐꯩꯗꯅ ꯗꯥꯛꯇꯔ ꯂꯩꯕ ꯍꯥꯏꯁꯤꯗꯕꯨ ꯀꯥꯏꯗꯩ ꯃꯤ ꯃꯌꯥꯝ ꯃꯔꯛꯅꯦ ꯑꯗꯒꯤ ꯃꯤꯅꯤꯜꯒ ꯀꯔꯤꯒ ꯌꯥꯝ ꯍꯥꯏꯗꯤ ꯊꯕꯛ ꯌꯥꯝ ꯌꯥꯝꯃꯜꯂꯦꯕ ꯆꯥꯛ ꯏꯁꯤꯡꯒꯤ ꯑꯃꯨꯛ ꯇꯧꯅꯤ ꯑꯃꯨꯛ ꯊꯤꯟꯗꯣꯛꯀ ꯊꯤꯟꯖꯤꯟꯒ ꯆꯠꯊꯣꯛ ꯆꯠꯁꯤꯟꯒ ꯇꯧꯕꯅꯤꯅ ꯊꯕꯛꯇꯨ ꯆꯤꯜꯂꯤꯗꯅ ꯃꯔꯨꯞ ꯑꯗꯨꯅꯤ ꯃꯔꯨꯞꯅꯁꯨ ꯍꯦꯟꯅ ꯈꯪꯉꯝꯅꯤ
ꯆ ꯍꯥꯏꯗꯤ ꯆꯠꯊꯣꯛ ꯆꯠꯁꯤꯟꯗ ꯒꯥꯔꯤ ꯊꯥꯎꯁꯨ ꯇꯤꯡꯉꯤꯗꯣ ꯑꯗꯨꯗꯤ ꯊꯛ ꯋꯥꯁꯨ ꯋꯥꯏꯗꯣ ꯑꯗꯩ ꯑꯥꯗ ꯂꯩꯕ ꯍꯥꯏꯔꯤꯁꯤꯅꯕꯨ ꯄꯩꯁꯥꯁꯨ ꯌꯥꯝ ꯇꯤꯡꯉꯤꯗꯣ ꯑꯗꯨꯅ ꯂꯩꯕꯁꯦ ꯃꯅꯝꯅ ꯃꯅꯝꯁꯨ ꯅꯝꯊꯤꯕꯅꯤ ꯍꯣꯁꯄꯤꯇꯥꯜ ꯍꯥꯢꯁꯤꯅꯕꯨ ꯑꯗꯨ ꯌꯨꯝꯗ ꯑꯗꯨꯝ ꯂꯩꯍꯟꯕꯅ ꯍꯦꯟꯅ ꯐꯩꯗ
ꯃꯥꯅꯤ ꯃꯥꯅꯤ ꯑꯗꯨꯗꯒꯤ ꯑꯅꯥꯕ ꯃꯌꯥꯝ ꯃꯔꯛꯇ ꯂꯩꯕ ꯍꯥꯢꯁꯤ ꯑꯅꯥꯕ ꯃꯈꯟ ꯃꯈꯟ ꯑꯣ ꯃꯆꯥ ꯁꯣꯟꯕꯅ ꯆꯪꯉꯛꯇꯣꯏꯅꯤ ꯑꯗꯨꯅꯀꯣ ꯍꯧꯖꯤꯀꯥꯟꯁꯤ ꯒ꯭ꯌꯥꯟ ꯇꯥꯅ ꯌꯨꯝꯗ ꯐꯖꯅ ꯐꯖꯅ ꯊꯝꯕꯤꯕ ꯑꯍꯟ ꯃꯈꯩꯁꯤ ꯁꯦꯕꯥ ꯅꯥꯟꯅ ꯇꯧꯕꯤꯔꯒꯀꯣ ꯅꯠꯇꯗꯤ ꯍꯧꯖꯤꯀꯥꯟꯁꯤ ꯀꯩꯅꯣ ꯇꯧꯏ ꯂꯥꯏꯅꯥꯒ ꯃꯈꯜ ꯃꯈꯜ ꯊꯣꯛꯄꯅꯤꯅ ꯑꯗꯨꯅꯤꯅꯦ ꯃꯔꯨꯞ ꯃꯔꯨꯞ ꯑꯗꯨ ꯃꯔꯨꯞ ꯑꯗꯨꯅꯤ ꯃꯔꯨꯞ ꯍꯣꯏꯒꯤ ꯀꯩꯁꯨ ꯊꯣꯏꯗꯣꯛꯄꯗꯤ ꯃꯔꯨꯞꯅ ꯆꯤꯕꯦꯠ ꯆꯤꯕꯦꯠ ꯅꯥꯏ ꯍꯥꯏꯁꯤꯅ ꯀꯔꯤ ꯀꯔꯤ ꯀꯃꯥꯏꯅ ꯇꯧꯕꯩꯅꯣ ꯀꯩ ꯃꯔꯨꯞꯄꯨ
ꯑꯦ ꯃꯔꯨꯞ ꯑꯩꯁꯦ ꯑꯥ ꯍꯟꯗꯛꯁꯦ ꯑꯌꯪ ꯑꯁꯥ ꯈꯔ ꯑꯣꯟꯅꯕꯁꯤꯗ ꯇꯧꯔꯤꯕꯅꯤꯗ ꯑꯩ ꯍꯥꯟꯅꯗꯒꯤꯁꯨ ꯑꯌꯪ ꯑꯁꯥ ꯑꯣꯟꯅ ꯄ ꯃꯇꯝꯁꯦ ꯍꯥꯏꯗꯤ ꯂꯥꯏꯍꯧ ꯁꯥꯒꯟꯕ ꯑꯗꯨꯒꯨꯝꯕꯗ ꯈꯔ ꯊꯣꯏꯅ ꯇꯧꯋꯤꯗꯅ ꯃꯔꯨꯞꯅꯁꯨ ꯈꯪꯉꯤꯗꯨꯅꯤ ꯍꯥꯟꯅ ꯑ ꯑꯁꯤ ꯑꯁꯤ ꯈꯛꯇꯅꯤꯗ ꯃꯔꯨꯞ ꯊꯣꯏꯅ ꯑꯔꯨꯕ ꯑꯅꯥꯕꯗꯤ ꯂꯩꯕ ꯅꯠꯇꯦꯗ
ꯑꯣ ꯆꯨꯝꯃꯤꯅꯦ ꯃꯔꯨꯞ ꯑꯗꯨꯗꯤ
ꯑꯗꯨꯗꯤ ꯃꯔꯨꯞ ꯃꯇꯝꯒꯤ ꯍꯣꯏ ꯑꯌꯨꯛ ꯃꯇꯝꯒꯤ ꯃꯇꯝꯒꯤ ꯍꯥꯏꯗꯤ ꯑꯏꯪ ꯑꯁꯥ ꯎꯟꯅꯕꯩ ꯇꯧꯔꯛꯏꯅꯤ ꯃꯔꯨꯞ ꯍꯤꯗꯥꯛ ꯑꯃ ꯀꯩ ꯑꯃ ꯍꯦꯛ ꯆꯥꯁꯤꯜꯂꯒ ꯑꯗꯨꯝ ꯐꯔꯝꯅꯤꯗ ꯃꯔꯨꯞ ꯊꯣꯏꯗꯣꯛꯄ ꯑꯍꯦꯟꯕꯗꯤ ꯇꯧꯔꯝꯗꯧ ꯃꯥꯟꯗꯦꯗꯅ
ꯍꯣꯏ ꯊꯣꯏꯗꯣꯛꯣꯏ ꯑꯍꯦꯟꯕꯗꯤ ꯇꯧꯗꯦ ꯍꯥꯏꯗꯤ ꯅꯥꯕ ꯍꯥꯏꯁꯤꯅꯕꯨ ꯅꯨꯡꯉꯥꯏꯕꯗꯤ ꯊꯣꯏꯗꯣꯛ ꯅꯥꯔꯦ ꯁꯤꯗꯗꯤ ꯌꯥꯝ ꯋꯥꯕꯅꯤꯅ ꯆꯥꯕ ꯊꯛꯄꯁꯨ ꯌꯥꯗꯕꯅꯤꯅ ꯑꯁꯤꯈꯛꯇꯒꯤꯅꯤ꯫
ꯎꯝ꯫ ꯃꯔꯨꯞ ꯑꯗꯨꯗ ꯑꯁ ꯍꯟꯗꯛꯀꯤ ꯏꯃꯨꯡꯒꯤ ꯍꯥꯏꯔꯒ ꯑꯋꯥ ꯃꯔꯛꯇ ꯅꯨꯡꯉꯥꯏꯕ ꯑꯃꯁꯨ ꯁꯨꯝ ꯂꯩꯌꯦ꯫ ꯍꯥꯏꯗꯤ ꯑꯗꯨꯨꯝ꯫ ꯍꯟꯗꯛꯁꯦ ꯑꯩꯒꯤ ꯏꯅꯥꯎꯅꯄꯥꯗꯣ ꯀꯩꯅꯣ ꯍꯟꯗꯛ ꯀ꯭ꯂꯥꯁ ꯀꯩꯅꯣ ꯇꯨꯌꯦꯞ ꯊꯥꯏꯗꯅ꯫
ꯍꯣꯏꯅꯦ ꯑꯗꯨ ꯍꯟꯗꯇꯤ ꯇꯨꯌꯦꯞ ꯀꯤ ꯑꯦꯛꯖꯥꯝꯁꯨ ꯍꯥꯏꯗꯣꯛꯅꯔꯝꯃꯅꯤ ꯑꯗꯣ ꯏꯅꯧ ꯑꯩꯈꯣꯏ ꯏꯅꯥꯎꯄꯥꯗꯣ ꯀꯃꯥꯏꯅ ꯇꯧꯔꯛꯑꯒꯦ꯫
ꯃꯥꯖꯨ ꯑꯦꯛꯖꯥꯝꯕꯨꯗꯤ ꯄꯥꯁ ꯇꯧꯔꯛꯑꯦ ꯐꯥꯔꯁ ꯗꯤꯕꯤꯖꯟꯗ꯫ ꯑꯗꯨ ꯑꯩ ꯌꯥꯝ ꯅꯨꯡꯉꯥꯏꯔ ꯂꯩꯔꯝꯃꯤꯅꯤꯅꯦ꯫ ꯍꯔꯥꯎ ꯃꯔꯛꯇꯨꯗ ꯍꯧꯗꯤ ꯃꯥꯔꯛꯀꯅ ꯌꯥꯝ ꯋꯥꯡꯅ ꯁꯞꯖꯦꯛꯀꯥꯅꯨ ꯈꯔ ꯑꯅꯤ ꯑꯍꯨꯝꯒ ꯂꯦꯇꯔ ꯆꯠꯇꯅ ꯈꯣꯠꯇꯅ ꯇꯧꯔꯒ ꯇꯧꯔꯛꯄꯗꯨꯗ ꯏꯁꯥꯖꯤ ꯑꯃꯔꯣꯝꯗꯗꯤ ꯋꯥꯈꯜꯖꯤ ꯈꯔ ꯅꯨꯡꯉꯥꯏꯕ ꯍꯥꯏꯇꯥꯔꯦ ꯁꯨꯝ ꯁꯣꯝꯗ ꯑꯋꯥꯕꯃꯛ ꯇ ꯅꯨꯡꯉꯥꯏꯕ ꯄꯥꯎ ꯑꯃ ꯂꯥꯛꯄꯗꯨꯗ꯫
ꯑꯧ ꯅꯣꯏꯖꯨ ꯍꯥꯏꯗꯤ ꯑꯗꯨꯃꯥꯏꯅ ꯌꯥꯎꯔꯛꯏꯗꯨꯅꯕꯨ ꯐꯥꯔꯁꯇ ꯌꯥꯎꯔꯛꯑꯦ ꯍꯥꯏꯗꯨꯅꯕꯨ ꯌꯥꯝꯅꯁꯨꯉꯥꯏꯕꯨ꯫ ꯄꯥꯎꯂꯤ ꯇꯥꯇꯣ꯫ ꯑꯍꯥꯎꯕ ꯀꯩꯀꯩꯁꯦ ꯆꯥꯔꯝꯃꯅꯤ ꯈꯜꯂꯦꯕ ꯆꯥꯗ꯭ꯔꯣ ꯀꯃꯥꯏꯅ ꯇꯧꯒꯦ꯫
ꯑꯁ ꯆꯥꯏ ꯆꯥꯏ ꯍꯥꯏꯗꯣꯛꯄ ꯅꯨꯃꯤꯠꯇꯨ ꯅꯨꯃꯤꯠꯇꯨꯗꯤ ꯍꯔꯥꯎꯃꯟꯗꯅ꯫ ꯃꯥꯅ ꯀꯩ ꯆꯥꯅꯤꯡꯕꯅꯣ ꯍꯪꯉꯦ ꯃꯥꯅ ꯀꯩꯅꯣ ꯆꯥꯅꯤꯡꯉꯤ ꯍꯥꯏꯔꯦ ꯑꯩꯈꯣꯏꯒꯤ ꯃꯩ ꯑꯩꯈꯣꯏꯒꯤ ꯀꯩꯅꯣꯗꯣ ꯑ ꯉꯥꯅꯨ ꯂꯥꯕ ꯐꯥ ꯍꯥ ꯍꯥ ꯂꯥꯎꯕꯗꯣ꯫ ꯑꯃ ꯆꯥꯅꯤꯡꯉꯤ ꯍꯥꯏꯔꯛꯄꯗꯒꯤ ꯊꯤꯔꯦ ꯑꯩꯅ꯫ ꯑꯗꯨꯗꯤ ꯌꯥꯔꯦ ꯊꯤꯔꯦ ꯊꯤꯔ ꯆꯥꯔꯁꯤ ꯍꯥꯏꯔ ꯊꯤꯔꯨꯕꯅꯦ ꯑꯆꯧꯕ ꯑꯃ ꯐꯪꯉꯤ ꯀꯦꯖꯤ ꯑꯍꯨꯝ ꯃꯈꯥꯏ ꯃꯔꯤꯃꯨꯛ ꯇꯥꯕ ꯑꯃ ꯑꯗꯨꯒ ꯃꯃꯥꯟꯅꯕ ꯑꯃꯅꯤꯁꯨ ꯌꯥꯎꯔꯦ꯫ ꯑꯗꯨꯒ ꯇꯧꯔ ꯆꯥꯔꯦ ꯏꯃꯥ ꯍꯣꯏꯒꯤꯅ ꯉꯥ ꯊꯣꯡꯉꯦ ꯃꯣꯏꯒꯤꯗꯤ꯫ ꯆꯥꯏ ꯑꯁ ꯍꯔꯥꯎꯋꯦ ꯑꯗꯨ ꯐꯖꯅ ꯆꯥꯊꯈꯤ ꯅꯨꯃꯤꯠꯇꯨ꯫ ꯃꯔꯨꯞ ꯍꯣꯏꯒꯤꯗꯤ ꯀꯩꯀꯩ ꯇꯧꯔꯤ ꯀꯃꯥꯏ ꯀꯃꯥꯏꯅ ꯀꯔꯤ ꯍꯣꯠꯅꯔꯤꯒꯦ ꯍꯧꯖꯤꯛꯀꯥꯟꯖꯤꯕꯣ꯫
ꯆꯠꯇꯅ ꯈꯣꯠꯇꯅ ꯃꯥ ꯃꯈꯥ ꯑꯗꯨꯝ ꯇꯧꯔꯤ ꯍꯥꯏ ꯇꯥꯔꯦ꯫
ꯑꯣ ꯃꯥꯏꯅ ꯑꯗꯨꯃꯥꯏꯅ ꯇꯧꯔꯤꯑꯕ꯫ ꯐꯩꯗ ꯃꯔꯨꯞ ꯍꯧꯖꯤꯛꯀꯥꯟꯖꯤꯗꯤꯀꯣ ꯌꯥꯅ ꯌꯥꯅꯕ ꯉꯝꯅ ꯉꯝꯅꯕ ꯍꯤꯡ ꯍꯧꯗ꯭ꯔꯗꯤ ꯍꯌꯦꯡ ꯋꯥꯏ ꯑꯍꯟ ꯃꯤꯜꯂꯀꯥꯟꯗ ꯋꯥꯗꯣꯏꯅꯦ ꯍꯥꯏꯕ ꯍꯧꯖꯤꯛꯇ ꯈꯔ ꯋꯥ ꯍꯧꯔꯒ ꯍꯌꯦꯡ ꯋꯥꯏ ꯅꯨꯡꯉꯥꯏꯕꯗꯣ ꯐꯩꯗꯅ ꯃꯔꯨꯞ꯫
ꯑꯣꯏꯕꯒꯤ
ꯎꯝ꯫ ꯍꯣꯏ ꯃꯔꯨꯞ꯫ ꯃꯔꯨꯞ ꯑꯗꯨ ꯃꯔꯨꯞꯇꯤ ꯍꯧꯖꯤꯛꯀꯥꯟꯖꯤꯕꯨ ꯀꯔꯤ ꯀꯔꯤ ꯀꯔꯤ ꯀꯩ ꯀꯃꯥꯏ ꯀꯃꯥꯏꯅ ꯍꯣꯠꯅꯔꯤ ꯀꯩ ꯀꯩ ꯊꯕꯛ ꯇꯧꯔꯤꯒꯦ ꯃꯔꯨꯞꯄꯣ꯫
ꯑꯧ ꯍꯧꯖꯤꯛ ꯀꯥꯟꯖꯦ ꯑꯩꯖꯦ ꯑ ꯆꯥꯗꯕ ꯌꯥꯗꯕꯅꯤꯅ ꯄꯩꯁꯥ ꯁꯤ ꯄꯩꯁꯥꯁꯦ ꯇꯥꯟꯗꯕ ꯌꯥꯗꯦꯗꯣ ꯄꯣꯠ ꯆꯩꯩꯒ ꯑꯗꯨꯅ ꯄꯩꯁ ꯇꯜꯂꯥ ꯉꯥꯏ ꯑꯐꯪ ꯑꯐꯪꯕ ꯑꯗꯨꯝ ꯍꯥꯏꯗꯤ ꯏꯀꯥꯏꯕ ꯍꯪꯒꯣꯏꯕ ꯂꯩꯇꯅ ꯑꯐꯪ ꯑꯐꯪꯕ ꯊꯕꯛ ꯁꯨꯔꯤ ꯍꯥꯏꯇꯥꯔꯦ꯫ ꯑꯃ ꯑꯃ ꯍꯦꯛꯇ ꯃꯌꯥꯝꯒꯤ ꯑꯃ ꯑꯃ ꯂꯥꯛꯄ ꯏꯀꯥꯏꯕ ꯂꯩꯇꯦ꯫
ꯐꯩꯌꯦ ꯐꯩꯌꯦ ꯑꯗꯨꯗꯤ ꯃꯔꯨꯞ ꯍꯣꯠꯅꯕ ꯂꯦꯞꯄ ꯌꯥꯗꯦ ꯑꯩꯈꯣꯏꯒꯤ ꯅꯣꯡꯃ ꯅꯠꯇꯔꯒ ꯅꯣꯡꯃ ꯁꯣꯏꯗꯅ ꯅꯨꯡꯉꯥꯏꯔꯛꯇꯣꯏꯅꯤꯗꯅ ꯍꯧꯖꯤꯛ ꯑꯩꯈꯣꯏꯅ ꯋꯥꯖꯥꯕ ꯋꯥꯅꯤ ꯃꯊꯪ ꯈꯔ ꯂꯩꯔꯒꯥ ꯀꯅꯥ ꯈꯪꯅꯤ ꯑꯩꯈꯣꯏꯅ ꯑꯃꯨꯛ ꯅꯨꯡꯉꯥꯏꯈꯠꯂꯒꯥ ꯃꯌꯥꯝ ꯅꯨꯉꯥꯔꯛꯄꯔꯥ ꯀꯅꯥ ꯈꯪꯅꯤ ꯃꯇꯥꯡ ꯃꯇꯝꯒꯤ ꯋꯥꯅꯤꯗꯥ ꯃꯔꯨꯞ ꯈꯔ ꯍꯣꯠꯅꯕꯕꯨ ꯂꯦꯞꯇ꯭ꯔꯗꯤ ꯑꯩꯈꯣꯏ ꯁꯣꯏꯗꯅ ꯃꯥꯏ ꯄꯥꯛꯀꯅꯤ ꯀꯩꯅꯣ
ꯑꯗꯨꯒꯤ ꯑꯁꯥꯗꯥꯅꯤ ꯍꯣꯠꯅꯔꯤꯖꯤꯁꯨ ꯍꯧꯖꯤꯛꯁꯨ ꯑꯗꯣ ꯅꯨꯡꯉꯥꯏ ꯅꯨꯡꯉꯥꯏꯊꯣꯛꯑꯒꯥ ꯂꯩꯊꯣꯛꯄꯁꯨ ꯌꯥꯗꯕꯅꯤꯅ ꯇꯨꯡꯒꯤ ꯈꯜꯂꯒꯥ ꯍꯧꯖꯤꯛ ꯍꯣꯠꯅ ꯍꯧꯗ꯭ꯔꯥꯗꯤ ꯑꯗꯨꯅ ꯍꯣꯠꯅꯔꯤꯖꯤꯅꯤꯅꯦ ꯃꯔꯨꯞꯇꯤ ꯀꯩ ꯀꯩ ꯇꯧꯔꯤꯒꯦ ꯀꯃꯥꯏ ꯇꯧꯔꯤ
ꯃꯔꯨꯞ ꯑꯩꯗꯤ ꯍꯧꯖꯤꯛꯀꯥꯟꯁꯤ ꯌꯨꯝꯒꯤ ꯊꯕꯛ ꯏꯪꯈꯥꯡ ꯈꯔ ꯈꯔ ꯇꯧꯔꯤ ꯑꯗꯥꯒꯤ ꯁꯔꯀꯥꯔꯒꯤ ꯊꯕꯛ ꯑꯝꯇꯥ ꯇꯧꯅꯤꯡꯕ ꯑꯩꯅ ꯇꯧꯔꯤꯖꯤꯅ ꯂꯥꯏꯔꯤꯛꯁꯨ ꯈꯤꯇꯪ ꯇꯝꯁꯤꯜꯂꯨꯒꯨꯝ ꯇꯧ ꯃꯤ ꯃꯃꯥꯡꯗꯁꯨ ꯂꯥꯏꯔꯤꯛꯅ ꯇꯝꯃꯨꯔꯦ ꯊꯕꯛ ꯇꯧꯒꯦꯗꯤ ꯑꯥ ꯂꯩꯀꯥꯏꯅ ꯉꯥꯡꯅꯕꯗꯣ ꯏꯀꯥꯏꯒꯤ ꯇꯧ ꯂꯥꯏꯔꯤꯛꯁꯤ ꯑꯃꯨꯛ ꯈꯔ ꯈꯔ ꯄꯔꯒꯥ ꯁꯔꯀꯥꯔꯒꯤ ꯊꯕꯛ ꯑꯃꯝꯇꯪ ꯇꯧꯕ ꯉꯝꯅꯕ ꯍꯥꯏꯅꯤꯗ ꯇꯦꯛ ꯇꯦꯛ ꯇꯦꯛ ꯁꯨꯝ ꯇꯧꯕꯅꯤ ꯏꯋꯣꯏꯕꯨ ꯑꯣꯏꯗꯦꯗꯥ ꯁꯨꯝ ꯌꯦꯡꯉꯤꯕꯅꯤ ꯑꯗꯨ ꯀꯅꯥꯅ ꯈꯪꯅꯤ ꯑꯩꯈꯣꯏꯒꯤꯁꯨ ꯃꯇꯝ ꯂꯥꯛꯑꯒꯥ ꯐꯥꯎꯕ ꯍꯥꯏꯗꯨꯅꯤ
ꯂꯣꯠꯄꯥ ꯌꯥꯗꯦꯕ
ꯃꯅꯤ ꯃꯅꯤ ꯃꯔꯨꯞ ꯑꯗꯨꯕꯨ ꯍꯣꯠꯅꯕ
ꯑꯩ ꯑꯣꯏꯔꯥꯗꯤ ꯍꯥꯏꯔꯗꯤ ꯁꯔꯀꯥꯔꯒꯤ ꯊꯕꯛ ꯀꯨꯝꯕꯁꯤ ꯑꯩꯗꯤ ꯑꯩꯒꯤ ꯑꯣꯏꯅꯗꯤ ꯀꯌꯥꯗꯤ ꯄꯥꯝꯗꯦ ꯍꯥꯏꯇꯥꯔꯦ ꯏꯁꯥꯅ ꯁꯦꯟꯊꯣꯛ ꯂꯝꯕꯤ ꯊꯤꯖꯔꯒꯥ ꯍꯥꯏꯗꯤ ꯀꯥꯔꯕꯥꯔ ꯒꯨꯝꯕ ꯑꯣꯏꯅ
ꯑꯣ ꯌꯥꯏꯌꯦ ꯌꯥꯏꯌꯦ ꯏꯇꯥꯎ ꯑꯗꯨꯁꯨ ꯍꯥꯏꯗꯤ ꯑꯗꯨꯃꯥꯏꯅ ꯀꯔꯕꯥꯔꯒꯨꯝꯕ ꯇꯧꯔꯒꯥ ꯃꯈꯟ ꯃꯈꯟ ꯑꯗꯨꯁꯨ ꯌꯥꯏ ꯏꯇꯥꯎ ꯏꯇꯥꯎ ꯑꯩꯈꯣꯏꯒꯤꯅ ꯑꯃꯨꯛ ꯈꯤꯇꯪ ꯋꯥꯕ ꯍꯥꯏꯕꯗꯨ ꯑꯣꯏꯕꯅꯤꯅ ꯑꯃꯨꯛ ꯀꯩꯅꯣꯁꯤ ꯊꯕꯛꯁꯦ ꯍꯥꯏꯗꯤ ꯑꯥ ꯀꯔꯕꯥꯔ ꯍꯧꯗꯣꯛꯅꯕ ꯄꯩꯁꯥ ꯐꯥꯎꯕ ꯂꯩꯇꯦꯕ ꯑꯗꯨꯅ ꯈꯜꯂꯤꯅꯤ ꯏꯁꯥꯅ ꯊꯕꯛꯀꯨꯝꯕꯃꯥ ꯇꯧꯔꯒꯥ ꯄꯩꯁꯥꯒꯥ ꯈꯔ ꯊꯣꯛꯑꯗꯤ ꯌꯨꯝ ꯀꯩꯒꯤꯁꯨ ꯈꯔ ꯅꯨꯡꯉꯥꯏ ꯊꯝꯕ ꯌꯥꯗꯣꯏꯔꯥ ꯑꯃꯨꯛ ꯈꯟꯕ ꯏꯇꯥꯎ ꯑꯗꯨꯅꯥꯅꯤ ꯅꯇꯥꯎꯁꯨ ꯃꯈꯟ ꯃꯈꯟ ꯇꯧꯏꯒꯦ ꯈꯜꯂꯤ
ꯀꯥꯔꯕꯥꯔ ꯇꯧꯕꯁꯨ ꯌꯥꯗꯦ
ꯃꯥꯅꯤ ꯃꯥꯅꯤ ꯏꯇꯥꯎ
ꯐꯥꯔꯦ ꯏꯇꯥꯎ ꯑꯃꯕꯨ ꯑꯣꯏꯒꯦꯔꯥ ꯑꯃꯕꯨ ꯑꯣꯏꯒꯦꯔꯥ ꯍꯧꯖꯤꯛꯀꯤ ꯃꯇꯝꯗꯥꯗꯤ ꯄꯩꯁꯥꯕꯨ ꯄꯥꯏꯔꯗꯤ ꯌꯥꯔꯦꯗ ꯏꯇꯣꯎ ꯄꯩꯁꯥ ꯄꯥꯏꯍꯧꯔꯗꯤ ꯃꯤꯅꯁꯨ ꯏꯖꯠ ꯁꯟ ꯃꯟ ꯁꯪꯒꯥ ꯂꯩꯔꯒꯥ ꯄꯨꯂꯞ ꯇꯧꯗꯣꯏꯅꯤ
ꯃꯥꯅꯤ ꯃꯥꯅꯤ ꯏꯇꯥꯎ ꯍꯣꯏ ꯑꯗꯨꯗꯤ ꯐꯥꯔꯦ ꯑꯃꯨꯛ ꯍꯌꯦꯡ ꯅꯣꯡꯃꯥꯃꯨꯛ ꯋꯥꯔꯤ ꯁꯥꯟꯅꯁꯦ ꯏꯇꯥꯎꯁꯨ ꯊꯕꯛ ꯑꯃ ꯂꯩ ꯑꯩꯁꯨ ꯊꯕꯛ ꯑꯃ ꯂꯩ ꯈꯤꯇꯪ ꯊꯣꯛꯎꯨꯈꯤꯒꯦ
ꯎꯝ ꯊꯥꯝꯃꯦꯀꯣ ꯏꯇꯥꯎ
ꯍꯣꯏ ꯍꯣꯏ